ꯃꯦ ꯗꯨꯀꯥꯟ ꯁꯪꯂꯒ ꯂꯩꯌꯦ
ꯑꯣ ꯗꯨꯀꯥꯟ ꯑꯃꯨꯛ ꯐꯝꯕ꯭ꯔꯣ
ꯑꯣ ꯗꯨꯀꯥꯟ ꯗ꯭ꯌꯨꯇꯤ ꯇꯧꯋꯦ ꯇꯝꯃꯦ ꯊꯥ ꯑꯃ ꯇ꯭ꯔꯦꯅꯤꯡ ꯇꯥ ꯇꯧꯒꯦ ꯍꯥꯏꯔꯒꯒ
ꯑꯁ ꯐꯝ ꯐꯝꯕ ꯍꯧꯗ꯭ꯔꯤꯉꯩꯗ ꯑꯥ ꯑꯃꯨꯛ ꯍꯥꯟꯅ ꯇꯧꯕꯗꯨꯅꯤꯅꯦ
ꯑꯥ ꯇ꯭ꯔꯦꯅꯤꯡ ꯇꯧꯕꯅꯦ ꯑꯗꯣ ꯑꯁꯤ ꯀꯌꯥꯒꯤ ꯌꯣꯟꯕ꯭ꯔꯥ ꯆꯨꯔꯨꯞ ꯂꯨꯄꯥ ꯀꯥꯜ ꯇꯤꯡ ꯑꯥ ꯀꯨꯟꯗ ꯀꯤꯌꯥ ꯄꯤꯕ꯭ꯔꯥ ꯆꯣꯏꯅ ꯌꯣꯜꯂꯗꯤ ꯀꯣꯡꯀ꯭ꯋꯥ ꯂꯨꯄꯥ ꯀꯨꯟꯒꯤ ꯀꯌꯥ ꯄꯤꯕ꯭ꯔꯥ
ꯑꯣ ꯑꯣ ꯐꯩꯅꯥ
ꯎꯝ ꯎꯝ ꯑꯗꯨꯒꯤ ꯀꯔꯤ ꯍꯥꯏꯁꯤꯔ ꯃꯣꯔꯦꯒꯤ ꯄꯣꯠ ꯎꯝ ꯎꯝ ꯃꯤꯃꯤꯒꯨꯝꯕꯗꯤ ꯂꯨꯄꯥ ꯃꯉꯥ ꯈꯪꯉꯤꯗꯅ ꯑꯇꯩ ꯈꯪꯗꯕ ꯑꯗꯨꯒꯤ ꯇꯝꯃꯦ
ꯑꯣ ꯑꯗꯣ ꯃꯤ ꯌꯥꯝꯅꯗꯤ ꯂꯥꯛꯄ꯭ꯔꯥ
ꯏꯁ ꯃꯤꯗꯤ ꯌꯥꯝꯃꯦ ꯍꯧꯖꯤꯛꯇꯤ ꯂꯥꯛꯇꯦ ꯍꯣꯏ ꯍꯣꯔꯦꯟ ꯑꯣ ꯅꯨꯡꯊꯤꯟꯒꯨꯝꯕ ꯌꯧꯔꯗꯤꯀꯣ ꯑꯌꯨꯛꯇ ꯒꯨꯝꯕ ꯌꯥꯝꯃꯦ ꯑꯗꯨꯒ ꯈꯔ ꯁ꯭ꯀꯨꯜꯒꯨꯝꯕ ꯆꯠꯄ ꯂꯣꯏꯕ ꯃꯇꯨꯡꯗꯒꯨꯝꯗꯤ ꯈꯔꯗꯤ ꯌꯥꯝꯗꯦ ꯍꯧꯖꯤꯛꯇꯤ ꯃꯤ ꯂꯥꯛꯇꯦ ꯉꯥꯛꯇꯪ ꯂꯩꯔꯒ ꯄꯨꯡ ꯑꯅꯤ ꯑꯍꯨꯝ ꯑꯗꯨꯋꯥꯏꯗ ꯑꯃꯨꯛꯀ ꯂꯥꯛꯀꯅꯤ ꯃꯤ
ꯅꯣꯃꯥꯏꯖꯤꯡꯗꯁꯨ ꯑꯁ ꯄꯣꯠ ꯁꯤꯠꯄꯅꯦꯍꯦ ꯂꯩꯀꯥꯏꯒꯤ ꯂꯩ ꯂꯩꯀꯥꯏꯒꯤ ꯄꯥꯟ ꯗꯨꯀꯥꯟ ꯑꯣꯏꯕꯒꯤꯀꯣ ꯑꯗꯨꯒꯤ ꯑꯗꯨꯝ ꯅꯣꯡꯃꯥꯏꯖꯤꯡ ꯑꯣꯏꯔꯗꯤ ꯑꯥ ꯁꯤ ꯀꯩꯊꯦꯜ ꯔꯣꯝꯗꯗꯤ ꯂꯣꯏꯅ ꯊꯤꯡꯉꯦꯕ ꯑꯁꯤꯗꯗꯤ ꯊꯤꯡꯉꯦ ꯍꯥꯏꯔꯁꯨ ꯌꯨꯝꯗ ꯂꯩꯕꯒꯤꯀꯣ ꯑꯗꯨꯝ ꯀꯧꯔꯒ ꯃꯤꯁꯤꯡꯅ ꯂꯩꯅꯤꯡ ꯂꯩꯅꯤꯡꯕꯗꯣ ꯑꯗꯨꯃꯥꯏꯅ ꯂꯩ ꯂꯩꯌꯦꯕ
ꯎꯝ
ꯑꯗꯨꯒꯤ ꯏꯁꯣꯔꯅ ꯆꯥꯟꯕꯤꯗꯨꯅ ꯉꯁꯤ ꯐꯥꯎꯗꯤ ꯌꯥꯝꯅ ꯁꯤꯠꯂꯦ
ꯐꯩꯌꯦ ꯐꯩꯌꯦ ꯌꯥꯝ ꯌꯥꯝ ꯀꯩꯅꯣꯝ ꯇꯧꯕ ꯑꯣꯏꯌꯣ ꯑꯗꯣ ꯅꯕꯥꯅꯤꯒꯤꯗꯤ ꯀꯃꯥꯏ ꯇꯧꯅꯔꯒꯦ
ꯃꯅꯤꯗꯤ ꯑꯗꯨꯝ ꯄꯥꯝꯃꯦ ꯑꯗꯨꯝ ꯂꯧꯅꯤꯡꯉꯥꯏ ꯉꯥꯛꯇꯅꯦ
ꯑꯣ
ꯑꯗꯨꯝ ꯄꯥꯝꯃꯗꯤ ꯑꯗꯨꯝ
ꯑꯗꯣ ꯃꯣꯏꯗꯣ ꯎꯝ ꯅꯥ ꯅꯣꯏ ꯅꯣꯏ ꯂꯧꯗ꯭ꯔꯤꯉꯩꯗꯥ ꯀꯩꯅꯣꯝ ꯇꯧꯔꯗꯤ ꯀꯥꯃꯥꯏ ꯇꯧꯕ ꯎꯝ
ꯑꯗꯨꯅꯤꯅꯦ ꯑꯩꯖꯨ ꯄꯥꯈꯠꯄ ꯑꯗꯨꯒꯤ ꯑꯩꯅ ꯍꯥꯟꯅ ꯈꯔ ꯄꯩꯁꯥꯗꯣ ꯄꯤ ꯄꯤꯕꯤꯅꯤꯡꯕꯥ
ꯑꯣ
ꯑꯗꯨꯒꯤ
ꯍꯣꯏꯗ
ꯄꯩꯁꯥꯗꯣ ꯈꯔ ꯍꯥꯟꯅ ꯄꯤꯕꯤꯔꯗꯤ ꯈꯔ ꯐꯥꯒꯅꯤꯅ
ꯎꯝ
ꯑꯁꯤꯗꯤ ꯃꯤꯅ ꯂꯧꯈ꯭ꯔꯦ ꯍꯥꯏꯕꯗꯣ
ꯍꯣꯏ
ꯑꯗꯨꯒꯤ
ꯈꯪꯗ꯭ꯔꯦꯅꯦ ꯑꯝ ꯎꯝ ꯃꯣꯏꯁꯨ ꯀꯩꯅꯣꯝ ꯑꯣꯏꯕꯅꯤꯅꯀꯣ ꯅꯪꯒꯤꯇꯪ ꯍꯥꯞꯄꯤꯌꯣ ꯍꯥꯏꯔꯁꯨ ꯁꯨ ꯌꯥꯗꯦꯕ ꯅꯪꯒꯤ ꯂꯧꯒꯦ ꯍꯥꯏꯗꯤ ꯄꯤꯔꯝ ꯄꯤꯔꯝꯃꯣ ꯍꯥꯏꯔꯛꯇꯣꯏ ꯃꯥꯟꯕ ꯀꯣ
ꯑꯗꯨꯒꯤꯅꯦ ꯑꯗꯨꯒꯤꯅꯦ ꯅꯣꯏꯅꯁꯨ ꯈꯜꯂꯣꯗꯤ ꯍꯥꯏꯗꯤ ꯍꯥꯏꯌꯦꯕꯀꯣ ꯄꯥꯝꯔꯤ ꯂꯧꯔꯣ ꯄꯝꯗꯔ꯭ꯦ ꯂꯧꯔꯣ ꯅꯣꯏ ꯀꯨꯁꯤꯅꯦ ꯏꯁꯤꯡꯕꯨꯗꯤ ꯆꯪꯉꯦ ꯑꯗꯨꯃꯥꯏꯅꯗꯤ ꯍꯥꯏꯌꯦ ꯕ ꯑꯗꯣ ꯑꯁꯤꯗ
ꯑꯗꯣ ꯏꯁꯤꯡ ꯅꯣꯡ ꯆꯨꯕ ꯃꯇꯝꯗ ꯌꯦꯡꯕ ꯆꯠꯂꯨꯅ ꯃꯔꯛ ꯑꯃꯗꯤ
ꯑꯗꯣ ꯍꯟ ꯍꯟ ꯍꯟꯗꯛ ꯅꯣꯡ ꯆꯨꯕꯗꯤ ꯏꯁꯤꯡꯗꯤ ꯌꯥꯝ ꯀꯥꯔꯣꯏꯕ ꯑꯗꯨꯃꯥꯏꯅ ꯆꯨꯔꯗꯤ ꯅꯣꯡ ꯕ꯭ꯔꯨ ꯕ꯭ꯔꯨ ꯉꯛꯇ ꯆꯨꯔꯅꯦ ꯌꯥꯝꯅ ꯆꯨꯔꯗꯤꯀꯣ ꯅꯨꯡꯁꯥ ꯊꯣꯛꯇꯕꯤꯗ ꯆꯨꯔꯗꯤ ꯌꯦꯡ ꯌꯦꯡꯕ ꯆꯠꯁꯦꯗꯤ ꯈꯟꯕ
ꯑꯣ ꯑꯗꯣ ꯅꯕꯥꯅꯤ ꯅꯣꯡ ꯆꯨꯨꯔꯗꯤ ꯒꯥꯔꯤ ꯃꯆꯥ ꯆꯥꯠꯂꯗꯤ ꯑꯃꯨꯛꯁꯨ ꯋꯥꯏꯅꯤꯅꯦ
ꯎꯝ ꯑꯗꯨꯝ ꯌꯦꯡꯅꯤꯉꯥꯏ ꯉꯥꯛꯇꯗꯤ ꯆꯠꯄ ꯌꯥꯏꯗ ꯌꯥꯝ ꯆꯨꯕ ꯃꯇꯝꯗ ꯌꯦꯡꯁꯦꯗꯤ ꯈꯟꯕ ꯑꯗꯨꯒꯤ
ꯑꯗꯣ ꯃꯅꯨꯡꯗ ꯃꯌꯥꯝ ꯆꯪꯉꯗꯤ ꯂꯩꯕ ꯌꯥꯔꯣꯏꯗꯅ ꯏꯁꯤꯡ ꯆꯪꯉꯦ ꯍꯥꯏꯕꯁꯦ ꯀꯣ ꯀꯌꯥꯃꯨꯛ ꯆꯪꯕꯔ꯭ꯥ ꯎꯝ ꯃꯣꯏꯅ ꯏꯁꯤꯡ ꯆꯪ ꯃꯣꯏꯅ ꯏꯁꯤꯡ ꯆꯪꯉꯦ ꯍꯥꯏꯌꯦꯗꯤ ꯍꯥꯏꯗꯣ ꯃꯄꯨꯅ ꯍꯥꯏꯗꯣꯛꯑꯗꯤ ꯈꯔꯗꯤ ꯇꯥꯡꯉꯝꯗꯧ ꯃꯥꯜꯂꯤꯀꯣ
ꯃꯣꯏ ꯑꯗꯨ ꯄꯔꯦꯡ ꯂꯩꯕꯗꯣ ꯆꯪꯗꯤ ꯐꯝꯗꯤ ꯆꯣꯠꯂꯒꯗꯤ ꯂꯩꯕ ꯂꯩꯕꯥꯛꯇꯣ
ꯎꯝ
ꯏꯁꯤꯡꯕꯨꯗꯤ ꯆꯪꯂꯤ
ꯑꯗꯨ ꯃꯣ ꯃꯣꯏꯒꯤ ꯎꯝ ꯃꯐꯝꯗꯨ ꯃꯤ ꯐꯝꯕ ꯂꯩꯕ꯭ꯔꯥ
ꯎꯝ ꯐꯝꯃꯦ
ꯑꯣ
ꯗꯨꯝ ꯐꯝꯃꯒ ꯂꯩꯌꯦ ꯃꯣꯏꯗꯣ ꯑꯗꯨꯒꯤ
ꯑꯗꯣ ꯃꯣꯏꯗꯤ ꯀꯩ ꯍꯥꯏꯒꯦ ꯃꯌꯥꯝ ꯆꯪꯉꯦ ꯍꯥꯏꯕ꯭ꯔꯥ ꯀꯃꯥꯏꯅ ꯇꯧꯕ꯭ꯔꯥ
ꯑꯗꯨꯝ ꯆꯪꯗꯤ ꯆꯪꯉꯦꯗꯤ ꯍꯥꯏ ꯃꯣꯏꯁꯨ ꯆꯪꯉꯦ ꯍꯥꯏꯔꯁꯨ ꯃꯣꯏꯁꯨ ꯁꯨ ꯑꯗꯨꯝ ꯂꯩꯌꯦꯕ ꯑꯥꯗ ꯐꯥꯔꯝꯔꯁꯤ ꯍꯥꯡꯁꯨ ꯀꯨꯏꯈ꯭ꯔ ꯃꯥꯜꯂꯦ ꯃꯣꯏ ꯆꯥꯡꯁꯨ ꯑꯗꯨꯝ ꯂꯩ ꯃꯥꯜꯂꯦ
ꯑꯣ
ꯑꯗꯨꯒꯤ ꯈꯔ ꯅꯂꯥ ꯃꯅꯥꯛꯇ ꯑꯅꯤ ꯂꯩꯕꯗꯣ ꯃꯣꯏꯅ ꯂꯧꯗꯕꯀꯣ ꯑꯗꯨꯗꯤ ꯅꯂꯥꯟ ꯅꯂꯥꯟ ꯅꯛꯄꯅꯤꯅ
ꯑꯗꯣ ꯃꯣꯏꯗꯣ ꯐꯨꯜ ꯂꯥꯛꯑꯗꯤ ꯃꯣꯏꯗ ꯆꯪꯕꯒꯨꯝ ꯇꯧꯕꯒꯤ ꯃꯣꯏ ꯄꯥꯝꯗꯕꯤ ꯑꯣꯏꯔꯝꯒꯅꯤ ꯗꯨꯗꯤ
ꯈꯪꯗꯦ ꯌꯥꯝꯅ ꯆꯨꯕ ꯃꯇꯝꯗ ꯌꯦꯡꯁꯦ ꯈꯟꯕ ꯑꯗꯣ ꯑꯗꯨ ꯑꯃꯨꯛꯀ ꯌꯦꯡꯕꯤꯗ꯭ꯔꯗꯤ ꯃꯐꯝꯁꯨ ꯂꯩꯇ꯭ꯔꯦ ꯑꯗꯨꯝ ꯃꯄꯨꯗꯨꯁꯨ ꯑꯁ ꯊꯥꯗ ꯆꯃꯉꯥ ꯍꯥꯏꯕꯗꯣ ꯍꯣꯡꯗꯤ ꯍꯣꯡꯉꯦ ꯍꯣꯡꯗꯤ ꯍꯣꯡꯈ꯭ꯔꯕꯅꯦ ꯃꯥꯥꯟꯗꯤ ꯑꯁ ꯃꯄꯨꯝꯁꯨ ꯍꯥꯏꯕ ꯀꯣ
ꯍꯣꯏ ꯑꯗꯨꯕꯨ ꯀꯩꯅꯣꯝ ꯎꯝ ꯃꯤ ꯑꯇꯣꯞꯄꯗꯤ ꯀꯌꯥ ꯀꯌꯥ ꯂꯧꯅꯒꯦ ꯍꯥꯏꯌꯦ
ꯆꯞ ꯃꯥꯟꯅꯩ
ꯑꯣ ꯃꯉꯥ -ꯃꯉꯥ
ꯎꯝ ꯆꯃꯉꯥ -ꯆꯃꯉꯥ ꯉꯥꯛꯇ ꯆꯞ ꯃꯥꯟꯅꯩ
ꯑꯣ
ꯑꯗꯨꯒꯤ ꯆꯃꯉꯥ ꯉꯥꯛꯛꯇ ꯊꯥꯗ ꯄꯤꯅꯤꯉꯥꯏꯁꯨ ꯊꯣꯛꯔꯗꯤ ꯐꯩꯅ ꯃꯔꯝꯗꯣ ꯑꯗꯨꯃꯥꯏꯅ ꯑꯃꯨꯀ ꯈꯟꯕ
ꯑꯗꯣ ꯅꯣꯏ ꯑ ꯀꯩꯅꯣꯝ ꯍꯥ ꯅꯣꯏ ꯗꯤꯄꯣꯖꯤꯠ ꯄꯤꯔꯝꯕꯗꯨꯗꯤ ꯑꯃꯨꯛ ꯀꯣꯟ ꯄꯤꯔꯛꯇꯣꯏꯔꯥ
ꯄꯤꯔꯛꯀꯅꯤꯗ ꯗꯤꯄꯣꯖꯤꯠ ꯄꯤꯕꯗꯤ
ꯑꯣ
ꯃꯣꯏꯁꯦ ꯄꯨꯔꯥ ꯈꯨꯟ ꯑꯃꯒꯤꯅꯦꯕꯀꯣ ꯈꯨꯟ ꯃꯥꯒꯤ ꯗꯨꯀꯥꯟ ꯃꯐꯝꯅꯦꯕ ꯃꯣꯏ ꯔꯦꯟ ꯄꯤꯕꯗꯣ ꯕꯔꯥ ꯄꯤꯕꯗꯣ
ꯑꯣ
ꯑꯗꯨꯒꯤ ꯃꯣꯏ ꯑꯣꯐꯤꯁꯇ ꯑꯗꯨꯝ ꯂꯩꯕ ꯃꯣꯏꯒꯤ ꯃꯤꯗꯣ ꯑꯗꯨꯃꯥꯏꯅ ꯉꯥꯡꯅꯕ ꯑꯁ ꯑꯩꯈꯣꯏꯁꯨ ꯆꯔꯆ ꯃꯥꯅ ꯇꯧꯋꯦ ꯍꯥꯏꯔꯗꯤ ꯀꯨꯈꯔꯤ ꯍꯥꯏꯁꯤꯔ ꯕꯔꯥ ꯄꯤꯕꯒꯤ ꯃꯤ ꯑꯃꯅ ꯄꯥꯏꯕ ꯏꯁꯤꯡꯒꯤ ꯃꯤꯅ ꯃꯥꯅ ꯄꯥꯏꯕ ꯑꯗꯨꯃꯥꯏꯅ ꯇꯧꯒꯗꯧꯕ ꯃꯥꯜꯂꯦ ꯃꯣꯏꯁꯨ
ꯑꯣ ꯃꯣꯏꯁꯦ ꯀꯩꯅꯣꯝ ꯑꯣꯏꯔꯝꯒꯅꯤ ꯑꯗꯨꯗꯤ ꯀꯩꯅꯣ ꯃꯈꯥꯗ ꯑꯃ ꯑꯩꯈꯣꯏ ꯌꯨꯝꯗꯁꯨ ꯄꯥꯈꯪ ꯈꯣꯏ ꯇꯧꯕꯗꯣ
ꯎꯝ- ꯎꯝ -ꯎꯝ
ꯑꯗꯨꯃꯥꯏꯅ ꯑꯣꯏꯔꯝꯒꯅꯤ ꯗꯨꯗꯤ
ꯀꯨꯏ ꯈ꯭ꯔꯦ ꯃꯣꯏꯅ ꯌꯨꯝ ꯁꯦꯝꯕꯗꯤ ꯀꯨꯏꯗꯤ ꯀꯨꯏꯈ꯭ꯔꯦꯕꯀꯣ ꯑꯗꯣ ꯁꯤ
ꯅꯩ ꯌꯦꯡꯕꯗꯣ
ꯎꯝ
ꯃꯤ ꯍꯥꯟꯅ ꯂꯩꯔꯝꯈ꯭ꯔꯕ꯭ꯔꯥ ꯅꯠꯇ꯭ꯔꯒ ꯀꯃꯥꯏꯅ ꯇꯧꯕ꯭ꯔꯥ
ꯍꯥꯟꯅ ꯂꯩꯔꯝꯕꯅꯦ ꯑꯗꯨ ꯃꯣꯏꯁꯨ ꯅꯍꯥꯟ ꯈꯛꯇ ꯍꯣꯡꯉꯒ ꯆꯠꯈ꯭ꯔꯦ ꯍꯥꯏꯕꯀꯣ
ꯑꯣ ꯏꯁꯤꯡ ꯆꯪꯃꯟꯕꯒꯤ ꯂꯦꯡꯗꯕꯒꯤ ꯖꯥꯠꯂꯥ
ꯈꯪꯗꯦ ꯀꯔꯤ ꯇꯧꯕꯒꯤꯔꯥ ꯍꯣꯝꯁꯦ ꯈꯪꯗꯕ ꯃꯣꯏꯗ ꯐꯤꯔꯣꯟ ꯀꯨꯝꯍꯩ ꯌꯣꯟꯅ ꯃꯥꯜꯂꯦ ꯑꯗꯨ ꯃꯐꯝꯗ ꯀꯔꯤꯔꯣ ꯑꯣꯐꯔ ꯅꯨꯡꯐꯔ ꯑꯗꯨꯃꯥꯏꯅ ꯊꯥꯔꯒꯗꯤ ꯊꯥꯏꯅ ꯅꯞꯄꯤꯕ ꯂꯩꯕꯗ ꯎꯑꯦꯕ
ꯑ
ꯐꯤꯔꯣꯜ ꯌꯣꯜꯂꯒꯗꯤ ꯐꯝ ꯃꯥꯜꯂꯦ ꯃꯣꯏꯗꯣ
ꯑꯣ
ꯑꯗꯨꯗꯒꯤ
ꯑꯗꯨ ꯏꯁꯤꯡ ꯆꯪꯕ ꯈꯣꯠꯄ ꯇꯧꯔꯗꯤ ꯆꯣꯠꯂꯗꯤ ꯅꯨꯡꯉꯥꯏꯇꯦꯗꯅꯀꯣ ꯀ ꯑꯗꯣ ꯅꯣꯏꯗꯤ ꯐꯤꯔꯣꯟ ꯌꯣꯟ ꯗ꯭ꯔꯕꯗꯤ ꯈꯔ ꯈꯤꯇꯪ ꯆꯪꯉꯗꯤ ꯀꯥꯏꯗꯦꯗꯅ ꯑꯗꯣ ꯃꯣꯏꯒꯤ ꯃꯈꯥꯏꯗꯣ ꯑ ꯆꯦꯛꯅ ꯁꯦꯝꯕꯤꯕ꯭ꯔꯥ ꯀꯃꯥꯏ ꯇꯧꯒꯦ
ꯆꯦꯛ ꯅꯠꯇꯦꯗ ꯌꯨꯝꯗꯤ ꯆꯦꯛꯅ ꯎꯝ ꯃꯈꯥꯗ ꯀꯔꯤ ꯀꯔꯤ ꯐꯥꯎꯟꯗꯦꯁꯟꯗꯤ ꯇꯧꯕ
ꯑꯣ ꯑꯗꯨꯅꯦ ꯍꯥꯏꯔꯤꯁꯦ ꯏꯁꯤꯡ ꯆꯪꯉꯗꯤ ꯑꯗꯨꯗꯣ ꯇꯧꯕꯤꯔꯗꯤ ꯌꯥꯏꯗꯅ
ꯑꯣ ꯆꯦꯛꯅꯗꯤ ꯀꯣꯏꯕꯤꯌꯦ
ꯑꯣ ꯃꯈꯥꯒꯤꯗꯨꯗꯤ ꯆꯦꯛ ꯁꯦꯝꯕꯤꯗꯦ
ꯍꯥꯟꯅꯗꯤ ꯆꯦꯛ ꯁꯦꯝꯕꯤꯗꯦ
ꯑꯗꯣꯗꯤ ꯈꯪꯗꯔꯦ
ꯎꯝ ꯃꯣꯏꯁꯨ ꯂꯩꯒꯦ ꯍꯥꯏꯔꯁꯨ ꯁꯦꯝꯃꯒ ꯂꯩꯕ ꯇꯥꯕꯅꯤꯅꯦ ꯃꯣꯏꯁꯨ
ꯎꯝ ꯅꯣꯏ ꯂꯩꯒꯦ ꯍꯥꯏꯔꯗꯤ ꯈꯔ ꯁꯦꯝꯗꯣꯛꯑꯣ ꯍꯥꯏꯕ꯭ꯔꯥ ꯀꯃꯥꯏꯅ ꯍꯥꯏꯒꯦ
ꯁꯦꯝꯝꯗꯣꯛꯑꯣ ꯑꯗꯨꯃꯥꯏꯅ ꯍꯥꯏꯗ꯭ꯔꯦꯗ ꯍꯥꯏꯕꯗꯤ ꯃꯣꯏꯁꯨ ꯃꯣꯏꯒꯤ ꯂꯝ ꯅꯠꯇꯕꯅꯤꯅ ꯂꯩꯕꯁꯤꯡꯗ ꯁꯦꯝꯅꯤꯡꯗꯕ
ꯑꯣ
ꯍꯥꯏꯕꯗꯤ ꯑꯁ ꯑꯩꯈꯣꯏ ꯄꯩꯁꯥ ꯄꯤꯕꯅꯦ ꯊꯥꯒꯤ ꯈꯨꯗꯤꯡꯒꯤ ꯄꯤꯕꯅꯦ ꯍꯥꯏꯕꯒꯤ ꯃꯑꯣꯡꯗꯀꯣ ꯑꯩꯈꯣꯏꯒꯤ ꯅꯠꯇ ꯅꯠꯇꯦ ꯑꯩꯈꯣꯏꯒꯤ ꯑꯗꯨꯒꯤ ꯃꯑꯣꯡꯗ ꯂꯩ ꯃꯥꯜꯂꯦꯅ ꯈꯟꯕꯒꯤ ꯍꯣꯡꯗꯦꯕ ꯂꯩꯒꯦ ꯍꯥꯏꯔꯗꯤ ꯈꯔ ꯁꯦꯝꯗꯣꯛꯁ ꯁꯦꯝꯖꯤꯟꯕ ꯇꯧꯔꯒ ꯈꯔ ꯅꯨꯡꯉꯥꯏꯅꯤꯉꯥꯏꯗꯣ ꯇꯧꯗꯕ
ꯑꯗꯣ ꯃꯊꯛ ꯃꯊꯛꯒ ꯃꯊꯛ ꯀꯥꯔꯛꯄꯗꯤ ꯑ ꯀꯩꯅ ꯁꯦꯝꯒꯦ ꯇꯤꯟꯅ ꯁꯦꯝꯕ꯭ꯔꯥ
ꯑ ꯎ ꯅꯔꯥ ꯃꯅꯤꯡꯗꯗꯤ ꯆꯦꯛꯅꯗꯤ ꯎꯑꯦ
ꯑꯣ
ꯑꯗꯣ ꯄꯣꯠ ꯌꯣꯟꯅꯤꯡꯉꯥꯏ ꯍꯥꯏꯕꯁꯦ ꯃꯣꯏꯁꯦ ꯀꯩ ꯀꯩꯅꯣ ꯀꯥ ꯍꯥꯡꯕꯒꯨꯝꯕ ꯗꯥꯏꯔꯦꯛ ꯑꯣꯏꯕ꯭ꯔꯥ ꯀꯃꯥꯏ ꯑꯣꯏꯕ꯭ꯔꯣ
ꯎꯝ ꯍꯥꯡꯕ ꯄꯨꯔꯥ ꯑꯅꯤ ꯎꯝ ꯀ꯭ꯔꯤꯁꯅꯄꯥꯟ ꯗꯨꯀꯥꯟ ꯃꯆꯥ ꯄꯔꯦꯡ ꯂꯩꯕꯗꯣ ꯑꯗꯨꯒꯨꯝꯅ ꯂꯩꯕꯅꯤꯗ
ꯑꯗꯨ ꯄꯣꯠ ꯊꯝꯐꯝꯒꯨꯝꯕꯗꯤ ꯍꯥꯞꯄꯤꯗꯦ
ꯈꯪꯗꯦ ꯆꯪꯂꯒ ꯌꯦꯡꯗꯦ
ꯑꯦ ꯃꯅꯨꯡ ꯅꯣꯏ ꯅꯣꯏ ꯐꯝꯒꯗꯕ ꯑꯗꯨꯒꯤ ꯃꯐꯝ ꯑꯗꯨ ꯀꯥꯃꯅꯨꯡ ꯆꯪꯗꯦ
ꯆꯪꯗꯦ ꯃꯄꯥꯟ ꯗ ꯉꯥꯛꯛꯇ ꯌꯦꯡꯉꯒ ꯇꯣꯛꯑꯦ ꯃꯣꯏꯁꯨ ꯆꯕꯤ ꯂꯣꯜꯂꯒ ꯂꯩꯌꯦ ꯑꯩꯗꯤ ꯆꯪꯉꯒꯗꯤ ꯌꯦꯡꯅꯤꯡꯕ
ꯆꯪꯉꯒ ꯌꯦꯡꯗ꯭ꯔꯗꯤ ꯀꯃꯥꯏ ꯈꯪꯅꯤ ꯑꯗꯨꯗꯤ ꯍꯌꯦꯡ ꯋꯥꯏ ꯂꯧꯔꯒꯦ ꯍꯥꯏꯔꯒ ꯍꯥꯡꯊꯣꯛꯑꯒ ꯌꯥꯗ꯭ꯔꯗꯤ ꯀꯃꯥꯏꯅ ꯇꯧꯕ
ꯈꯪꯗꯦꯅꯦ ꯃꯣꯏꯁꯨ ꯆꯥꯡꯍꯟꯗꯦꯅꯦ
ꯃꯅꯨꯡ ꯆꯪꯕ ꯌꯦꯡ ꯅꯨꯡ ꯆꯪꯉꯒ ꯌꯦꯡꯕ ꯌꯥꯕ꯭ꯔꯣ ꯍꯪꯉꯨꯗꯅ
ꯅꯣꯡꯃꯥꯡ ꯆꯠꯂꯗꯤ ꯅꯣꯡꯃ ꯆꯠꯂꯗꯤ ꯍꯪꯒꯦ
ꯈꯪꯗ꯭ꯔꯦꯅꯦ ꯏꯁꯤꯡꯁꯨ ꯊꯥꯏꯅꯒꯤ ꯏꯁꯤꯡ ꯆꯥꯎꯔꯛꯈꯤꯕꯗꯒꯤꯀꯣ ꯂꯣꯏꯅꯃꯛ ꯀꯥꯏꯈ꯭ꯔꯥꯕꯅꯦꯕꯀꯣ ꯑꯗꯨꯒꯤ
ꯎꯝ ꯑꯥ ꯏꯁꯤꯡꯁꯤꯗ ꯀꯨꯏꯈ꯭ꯔꯦ ꯁꯔꯣꯛ ꯑꯒꯁꯥ ꯁꯦꯝꯗ꯭ꯔꯤꯉꯩꯗꯒꯤ ꯍꯥꯟꯅ ꯁꯦꯝꯃꯤꯒꯦ ꯗꯁ꯭ꯔꯣꯑꯣ ꯃꯨꯛꯀ ꯂꯈ꯭ꯔꯦ ꯑꯗꯨ ꯑꯣ
ꯅꯣꯏ ꯅꯣꯏ ꯅꯣꯏ ꯈꯨꯟꯗꯗꯤ ꯏꯁꯤꯡ ꯌꯥꯝꯃꯛꯇ꯭ꯔꯣ ꯇꯥꯕ꯭ꯔꯣ ꯍꯜꯂꯣ ꯇꯥꯕ꯭ꯔꯣ ꯍꯜꯂꯣ ꯇꯥꯕ꯭ꯔꯣ